ꯍꯜꯂꯣ
ꯍꯂꯣ
ꯍꯥꯏ
ꯇꯥꯗꯦ
ꯇ꯭ꯗꯔꯣ
ꯑꯩ ꯐꯖꯅ ꯇꯥꯗꯤꯌꯦ꯫
ꯇꯥꯔꯕ꯭ꯔꯣ꯫
ꯍꯣꯏ ꯇꯥꯏ ꯑꯗꯨ ꯄꯤꯛꯑꯦ꯫ ꯀꯟꯅ ꯍꯧꯅ ꯇꯥꯗꯤꯌꯦ꯫
ꯑꯩꯁꯦ ꯐꯣꯟ ꯆꯥꯔꯖ ꯇꯧꯕ ꯐꯣꯟꯁꯦ ꯃꯩ ꯊꯥꯇꯤ ꯁꯤꯛꯁ ꯈꯛ꯫ ꯊꯥꫪꯇꯤꯐꫭꫪ ꯊꯥꫪꯇꯤꯋꯥꯟ ꯈꯠꯇ ꯉꯥꯏꯔꯕ ꯑꯗꯨꯗꯩꯩꯗ ꯑꯩꯅ꯫ ꯍꫭꯏꯗ ꯁ꯭ꯋꯤꯆ ꯑꫭꯐ ꯇꯥꯖꯔꯖꯅꯨꯗ ꯌꯥꯝ ꯄꯤꯛꯑꯕ꯭ꯔꫭ꯫
ꯍꯣꯏ ꯅꯍꯥꯟꯉꯩ ꯒꯇꯒꯤ ꯄꯤꯛꯑꯦ꯫
ꯆꯥꯎꯔꯕ꯭ꯔꯥꯌꯦꯡꯉꯨ꯫
ꯋꯥ ꯉꯪꯉꯛꯑꯣ ꯆꯥꯎꯔꯕ꯭ꯔ ꯌꯦꯡꯒꯦ꯫
ꯌꯥꯔꯕ꯭ꯔꫭ꯫
ꯍꯣꯏ ꯇꯥꯕꯨꯗꯤ ꯇꯥꯏ ꯗꯨ ꯀꯥꯟꯅꯗꯤ꯫ ꯇꯥꯗꯦꯉꫭ꯫
ꯀꯩꯒꯤꯅꯣ꯫ ꯑꯩꯒꯤ ꯈꫭꯟꯖꯦꯜꯅꯔ꯫
ꯅꯪ ꯀꯩꯗꯧꯔꯤꯅꯣ꯫
ꯇꯥꯔꯕꫭ ꯐꯖꯅ꯫
ꯇꯥꯗꯦ ꯐꯖꯅ ꯇꯥꯗꯦ꯫
ꯌꯥꯝ ꯄꯤꯛꯑꯕ꯭ꯔ ꯍꯥꯏꯁꯤꯕꯣ꯫ ꯇꯥꯔꯖꯨ ꯅꯈꫭꯟ ꯈꯤꯇꯪ ꯂꯩꯈꯠꯂꯨꯗꯅ꯫
ꯇꯥꯕꯨꯗꯤ ꯇꯥꯏ ꯍꯧꯅ ꯇꯥꯗꯦ ꯍꯥꯏꯕ꯫
ꯃꯈꫭꯟ ꯂꫭꯏ ꯂꯩꯈꯠꯂꯕꫭ꯫
ꯍꯥꯥ꯫
ꯃꯈꯣꯟꯗꫭ ꯑꯥ ꯌꯧꯅ ꯂꯩꯈꯠꯂꫭꯕ꯫ ꯚꫭꯂꯨꯝꯗꫭ ꯂꯩꯈꯠꯂꯕꯔꫭ꯫
ꯀꯔꯤ ꯍꯥꯏꯅꯣ꯫
ꯚꫭꯂꯨꯝꯗꫭ ꯂꯩꯈꯠꯂꯕ꯭ꯔꯥ ꯍꯥꯏꯕ꯫
ꯂꯩꯈꯠꯂꯦ ꯂꯣꯏ ꯂꯩꯈꯂꯦ꯫
ꯑꯗꯨꯒ ꯇꯥꯗꯕ ꯍꯧꯖꯤꯛꯕꯥꯎ꯫
ꯑꯗꯨ ꯃꯥꯁꯤꯡꯅ ꯇꯥꯗꯕ꯫
ꯍꯩꯃ꯫ ꯑꯩꯖꯨ ꯈꯪꯗꯦ ꯑꯩꯅ ꯌꯥꯝ
ꯗꯤ ꯁꯦꯡꯅ ꯇꯥꯗꯦ꯫
ꯄꯪꯇꯧꯗ ꯇꯧꯕ ꯌꯥꯕ ꯄꫭꯠꯁꯨ ꯅꯠꯇꯦ ꯁꯤꯗꯤ꯫
ꯅꯪ ꯀꯩꯗꯧꯔꯤꯅꯣ꯫
ꯍꯥꯥ
ꯀꯩ ꯇꯧꯔꯤ ꯍꯥꯏꯅꯣ
ꯂꯥꯏꯔꯤꯛ ꯇꯧꯔꯝꯕꯅꯦꯕ
ꯂꯥꯏꯔꯤꯛ ꯇꯧꯔꯝꯕꯗꯩ ꯋꯥꯔꯤ ꯁꯥꯟꯅꯕꯅꯦꯕ
ꯅꯣꯡ ꯆꯨꯔꯛꯄꯅꯤꯅ ꯑꯈꯣꯏ ꯐꯤ ꯁꯨꯗꯣꯛꯈ꯭ꯔꯦ
ꯏꯁꯥ ꯅꯥꯟꯅ ꯂꯩꯕꯅ ꯐꯩꯗꯅꯀꯣ
ꯎꯝ ꯑꯩ ꯏꯟꯖꯥꯡ ꯁꯦꯝꯃꯦ
ꯄꯤꯁꯦꯕ ꯍꯧꯔꯒꯦ
ꯌꯥꯝ ꯊꯣꯡꯉꯗꯝꯅꯤ ꯍꯧꯖꯤꯛ ꯍꯧꯖꯤꯛꯇꯤ ꯌꯨꯝꯗ ꯃꯇꯝ ꯑꯃꯇ ꯃꯥꯡꯍꯜꯂꯔꯣꯏꯗꯕꯅꯤ
ꯁꯤ ꯈꯇꯪ ꯍꯧꯔꯥ ꯇꯧꯗꯣ ꯃꯥꯜꯂꯤ ꯆꯦ ꯁꯣꯝꯗ ꯑꯈꯣꯏ ꯆꯦꯖꯨꯅ ꯑꯈꯣꯏꯅꯤ ꯋꯥꯔꯤ ꯁꯥꯅꯕꯗꯨꯕꯨ ꯀꯌꯥꯝ ꯋꯥꯠꯂꯤꯒꯦ ꯍꯪꯉꯛꯏꯕ ꯍꯥꯏꯔꯤ
ꯀꯔꯤ
ꯃꯥ ꯂꯦꯝꯃꯦꯌꯦ
ꯇꯥꯗꯤꯌꯦ ꯐꯖꯅ
ꯏꯆꯦꯗꯣ ꯍꯧꯖꯤꯛꯀꯤ ꯏꯆꯦꯗꯣ ꯑꯈꯣꯏꯒ ꯑꯩꯒ ꯀꯥ ꯊꯪꯅꯕꯗꯣ ꯃꯥꯥꯗꯣ ꯂꯦꯝ ꯄꯤꯌꯦ
ꯎꯝ
ꯃꯤ ꯑꯔꯦꯝ ꯊꯣꯛꯑꯅꯤ ꯍꯥꯏꯕ
ꯑꯣ ꯃꯥ ꯃꯤ ꯑꯔꯦꯝꯕ ꯑꯣꯏꯔꯦꯕ ꯅꯣꯏꯕꯥꯅꯤ ꯂꯣꯏꯒꯔꯥꯕ ꯅꯠꯇ꯭ꯔꯥ
ꯑꯧ ꯈꯣꯏꯕꯅꯤ ꯂꯣꯏꯒꯔꯦ ꯑꯗꯨꯒ ꯏꯆꯦꯒꯤ ꯂꯣꯏꯔꯕꯔꯥ ꯍꯪꯕ ꯏꯆꯦꯒꯤ ꯇꯧꯅꯗꯔ꯭ꯤꯕ ꯅꯠꯇꯔꯥ
ꯑꯩꯒ ꯇꯧꯅꯗ꯭ꯔꯤ
ꯀꯌꯥꯝ ꯋꯥꯠꯂꯤꯒꯦ ꯍꯪꯉꯛꯏꯕꯥ ꯑꯁꯤ ꯏꯆꯦꯅ ꯀꯌꯥ ꯇꯧꯔꯛꯈꯤꯗꯣꯏꯅꯣ
ꯊꯤ ꯍꯥꯏꯕꯗꯤ ꯐꯔꯦ
ꯏꯆꯦ ꯁꯤꯂꯥ ꯒꯤꯗꯅꯦ ꯑꯩꯉꯣꯟꯗꯥ ꯀꯌꯥꯝ꫰ꯇꯧꯔꯛꯈꯤꯗꯣꯏꯅꯣ ꯍꯥꯏꯕ
ꯑꯩꯅ ꯅꯪꯉꯣꯟꯗ ꯍꯥꯏꯔꯣ ꯄꯖꯅ ꯇꯥꯗꯃꯤ ꯃꯉꯥꯔꯛ ꯃꯉꯥꯔꯛ ꯑ ꯇꯧꯒꯔ꯭ꯦ ꯃꯉꯥ ꯔꯛ
ꯁꯨꯔꯕ꯭ꯔꯕ
ꯍꯣꯏ ꯁꯨꯔꯦ
ꯍꯩꯃꯥ ꯁꯨꯔꯝꯗꯧ ꯃꯥꯟꯗꯤꯌꯦ ꯅꯠꯇꯦ ꯉꯔꯥꯡꯗꯣ ꯈꯣꯕꯥꯅꯤ ꯁꯥꯟꯅꯒꯤꯖꯦ ꯍꯥꯏꯗꯅ
ꯎꯝ
ꯑꯥꯅꯨ ꯕꯤꯗꯥꯗꯨ ꯁꯥꯟꯅꯕꯤꯗꯨꯝ ꯇꯨꯝꯒꯗ꯭ꯔꯥ
ꯇꯔꯣ
ꯍꯣꯏ ꯑꯗꯨ ꯉꯔꯥꯡꯗꯨ ꯁꯥꯅꯕꯔꯥ ꯈꯣꯕꯅꯤ ꯑꯅꯤꯃꯛ
ꯑꯅꯤꯔꯛ ꯑ ꯩꯅ ꯇꯧꯒꯗꯕꯗꯨꯗꯤ ꯁꯥꯟꯅꯕꯅꯦ
ꯑꯣ ꯈꯔꯁꯦ ꯁꯤ ꯑꯣꯏꯗ꯭ꯔꯗꯤ ꯁꯥꯟꯅ ꯌꯥ ꯖꯥꯠꯂꯣ ꯃꯣꯏꯁꯤꯕꯣ
ꯀꯔꯤ ꯌꯥꯕꯖꯥꯠꯂꯕ
ꯇꯔꯨꯛꯂꯛ ꯇꯔꯨꯛꯂ
ꯌꯥꯔꯝ ꯇꯣꯉꯥꯟꯅꯤ ꯍꯥꯟ ꯏꯆꯦ ꯔꯕꯤꯅꯥꯒ ꯁꯥꯟꯅꯩꯩ
ꯀꯔꯤ ꯏꯟꯖꯥꯡ ꯊꯣꯡꯗꯣꯏꯅꯣ
ꯑꯥ ꯀꯩꯅꯣꯗꯣ ꯆꯦ ꯌꯦꯟꯗꯦꯝ ꯃꯔꯨꯗꯣ ꯇꯥꯕ꯭ꯔꯣ ꯃꯔꯨꯝ ꯑꯣꯕꯤꯗꯕ
ꯀꯥꯡꯁꯣꯏ ꯊꯣꯡꯖꯤꯜꯂꯅꯤ ꯉꯁꯤ
ꯍꯋꯥꯏ ꯃꯔꯨ ꯈꯔ ꯂꯩ ꯁꯤ ꯍꯋꯥꯏ ꯃꯔꯨꯁꯤꯒ ꯀꯩꯅꯣꯝꯒ ꯂꯩꯒꯤꯝꯅꯤ
ꯑꯩꯗꯤ ꯉꯁꯤꯗꯣ ꯂꯥꯏꯕ꯭ꯔꯤ ꯇꯨꯝꯃꯛꯑꯦ ꯇꯨꯝꯕ ꯌꯥꯕ ꯇꯨꯝꯃꯨꯔꯒ
ꯃꯦꯟꯁꯤꯟꯕ ꯑꯃꯒ ꯂꯩ ꯁꯤꯒ ꯑꯂꯨꯒ
ꯑꯩꯈꯣꯏꯔꯣꯝꯒꯤ ꯕꯁꯇꯣ ꯈꯥꯝꯂꯩꯔꯝꯃꯦ
ꯇꯠ
ꯑꯩꯈꯣꯏ ꯌꯨꯝꯗꯣ ꯆꯠꯄꯒꯤ ꯕꯁꯇꯣ
ꯑꯥ
ꯈꯥꯝꯗꯅ ꯂꯩꯔꯝꯃꯦ ꯌꯨꯝꯖꯦ ꯆꯠꯅꯤꯡꯉꯛꯑꯦꯅꯦ ꯑꯩꯖꯦ ꯗꯨ ꯈꯣꯏꯃꯥꯗ ꯐꯣꯟ ꯇꯧꯔꯦ ꯑꯗꯨ ꯌꯨꯝꯗ ꯂꯥꯛꯀꯦ ꯍꯥꯏꯕ ꯑꯃꯨꯛ ꯕꯤꯠ ꯂꯩꯇꯅ ꯑꯃꯨꯛ ꯂꯥꯛꯔꯣꯏꯒꯦ ꯍꯥꯏꯔ ꯑꯃꯨꯛ ꯊꯝꯒ꯭ꯔꯦ ꯌꯨꯝꯗ ꯆꯠꯅꯤꯡꯉꯛꯄꯒꯤ
ꯀꯅꯥꯝꯇꯅ ꯊꯤꯡꯕ ꯉꯝꯗꯦꯕ
ꯆꯠꯅꯤꯡꯉꯛꯄꯁꯦ
ꯐꯤꯔꯣꯟ ꯆꯥꯔꯣꯟꯁꯨ ꯂꯧꯅꯤꯡꯕ ꯑꯩꯗꯣ
ꯀꯔꯤ ꯇꯧꯅꯤꯡꯕ
ꯐꯤ ꯐꯤ ꯐꯦꯌꯔꯋꯦꯜꯗ ꯏꯟꯕꯒꯤ
ꯎꯝ
ꯐꯨꯔꯤꯠꯁꯨ ꯂꯩꯇꯦ ꯐꯤꯁꯨ ꯂꯩꯇꯦ ꯑꯝꯇ ꯂꯩꯇꯦ
ꯄꯥꯟꯗꯝ ꯑꯃꯗꯅꯦꯕ
ꯑꯩꯈꯣꯏ ꯃꯧ ꯃꯆꯥꯁꯦ ꯑꯩꯅ ꯐꯣꯟ ꯇꯧꯕ ꯀꯥꯟꯗꯅ ꯃꯥꯅ ꯄꯥꯏꯔꯛꯇꯕ ꯃꯥꯅ ꯇꯧꯕ ꯀꯥꯟꯗꯅ ꯑꯩꯅ ꯄꯥꯏꯗꯕ
ꯃꯥꯏ ꯁꯥꯅꯕ ꯍꯧꯔꯕꯣ
ꯍꯧꯗꯤ ꯃꯥꯗꯤ ꯅꯍꯥꯟꯗꯒꯤ ꯑꯩꯅ ꯍꯥꯞꯄꯨ ꯍꯥꯏꯕꯗꯣ ꯍꯥꯞꯇ ꯃꯅꯤꯗꯅ ꯑꯗꯨꯒ ꯉꯥꯔꯥꯡ ꯈꯛꯇ ꯍꯥꯞꯄꯒ ꯀꯃꯥꯏ ꯅ ꯇꯧ
ꯑꯩ ꯏꯃꯥꯟꯅꯕꯤꯗꯣ ꯉꯁꯥꯏꯅꯦ ꯂꯥꯏꯕ꯭ꯔꯤ ꯆꯪꯃꯤꯟꯅꯔꯦ ꯑꯗꯨꯗꯨꯒ ꯃꯥꯗꯤ ꯉꯁꯥꯏ ꯃꯨꯁꯂꯤꯝ ꯅꯨꯄꯤ ꯑꯒ ꯐꯥꯃꯤꯅꯧꯔꯕ
ꯑ
ꯑꯗꯩ ꯃꯥꫪꯝ ꯅꯝꯊꯤꯗꯅꯅꯦ ꯍꯦꯛꯇ ꯑꯣꯗꯣꯏ ꯇꯧꯗꯅꯅꯦ
ꯋꯥꯁꯔꯨꯝ ꯆꯥꯡꯕꯒꯦ ꯃꯣꯏ ꯄꯧꯋ꯭ꯔꯗꫭ ꯀꯟꯗ꯭ꯔ ꯄꯧꯋ꯭ꯔ ꯌꯥꯝ ꯀꯜꯂꯦꯕ ꯃꫭꯏꯗꫭ
ꯎꯝ
ꯆꯤꯟꯖꯕꯅꯤ
ꯇꯥꯗꯔꯕꫭ ꯑꯩꯅ
ꯇꯥꯏ ꯈꯔ ꯈꯔ ꯇꯥꯏ
ꯍꯩꯔꯛꯀꯗꯧꯔꯦ ꯍꯧꯖꯤꯛ ꯅꯥꯀꯣꯡꯗ ꯅꯞꯄ ꯍꯩꯅꯔꯛꯀꯗꯧꯔꯦ
ꯑꯩꯗꯤꯗꯤꯅꯤ ꯍꯔꯥꯅ ꯇꯥꯋꯥꯅꯤ ꯀꯁꯗꯒ
ꯏꯆꯦ ꯏꯟꯗꯤꯔꯥꯗ ꯇꯧꯔꯅꯤ
ꯑ ꯑꯗꯨꯒ ꯃꯤ ꯑꯍꯨꯝ ꯁꯨꯔꯦꯕ ꯑꯗ ꯀꯅꯥ ꯀꯅꯥ ꯇꯧꯗꯣꯏꯅꯣꯗꯤ ꯏꯆꯤꯔꯕꯤꯅꯥ ꯑꯗꯨꯃ ꯍꯪꯉꯒꯦ
ꯎꯝ ꯍꯪꯉꯣ
ꯑꯣꯏꯔꯤꯗꯤ ꯑꯩꯈꯣꯏꯅ ꯇꯧꯔꯛꯄ ꯌꯥꯗ꯭ꯔꯕꯅꯤꯅ ꯑꯩꯈꯣꯏꯒꯤ ꯇꯥꯛꯁ ꯃꯁꯤꯡꯗꯨ ꯁꯨꯗꯣꯏ ꯌꯥꯕ
ꯑꯩꯈꯣꯏ ꯃꯎ ꯃꯆꯥ ꯗꯨꯁꯨ ꯌꯥꯔꯗꯤ ꯇꯧꯕ ꯌꯥꯅꯤ ꯅ ꯌꯔꯕ ꯌꯥꯗ꯭ꯔꯤꯕ ꯈꯪꯗꯦ ꯑꯗꯨꯗꯤ
ꯅꯪ ꯁꯥꯟꯅ ꯂꯣꯏꯔꯗꯤ ꯑꯦꯅꯥꯂꯤꯁꯀꯁꯨ ꯁꯥꯟꯅ ꯌꯥꯔꯅꯤ ꯑꯩ
ꯇꯗꯦ ꯅꯪ ꯉꯥꯡ ꯏꯗꯣ
ꯅꯨꯡꯉꯥꯏꯇꯦ ꯌꯥꯝꯅ ꯑꯩꯅ ꯌꯥꯝ ꯀꯟꯅꯅꯦ ꯉꯥꯡꯉꯏꯁꯦ
ꯀꯥꯗꯒꯤ ꯊꯣꯛꯂꯛꯄ ꯃꯈꯣꯟꯗꯣ ꯇꯥꯔꯛꯀꯗꯧꯔꯃꯤ ꯈꯣꯟꯗꯣ ꯇꯥꯟꯅ ꯗꯗꯅ
ꯃꯩ ꯃꯨꯠꯈꯤꯗꯧ ꯃꯥꯜꯂꯦ ꯅꯣꯡ ꯆꯤꯡꯒꯤ ꯐꯤꯚꯝꯁꯨ ꯐꯠꯇꯕꯅꯤꯅ
ꯑꯩꯁꯨ ꯆꯥꯛꯁꯤ ꯊꯣꯡꯗꯣꯛꯈꯤꯕꯅ ꯐꯔꯦ ꯑꯦꯅꯥꯂꯤꯁꯤꯇꯗꯤ ꯆꯥꯛꯇꯣ ꯕꯨꯛꯁ ꯀꯥꯝꯃ ꯂꯣꯏꯒꯗꯧꯅꯤꯅ
ꯃ ꯊꯣꯡꯕ ꯍꯧꯈ꯭ꯔꯕꯅꯦ
ꯃꯥ ꯊꯣꯡ ꯍꯧꯈ꯭ꯔꯕ ꯕ
ꯎꯝ ꯑꯗꯨꯗꯤ ꯑꯩ ꯂꯣꯏꯔ ꯆꯥ ꯌꯔꯅꯤ
ꯑꯩꯅ ꯂꯣꯏꯕꯒ ꯎꯝ
ꯉꯁꯥꯏꯗꯤ ꯂꯥꯏꯕ꯭ꯔꯦꯔꯤ ꯗꯅꯦ
ꯊꯡ ꯅꯪꯒꯤꯗ ꯂꯩꯕ꯭ꯔ ꯊꯥꯡ
ꯂꯧ ꯂꯥꯎ
ꯊꯡꯗꯧ ꯂꯩꯔꯝꯗꯕ ꯑꯗꯨꯒꯤ
ꯁꯤꯃꯉꯥꯏ
ꯅꯣꯡꯁꯨ ꯀꯟꯈꯠꯂꯛꯑꯦ ꯍꯧꯖꯤꯛ ꯉꯁꯤ ꯅꯨꯃꯤꯠꯁꯦ ꯌꯥꯝ ꯇꯥꯅꯤꯡꯉ ꯃꯅꯦ ꯃꯥ
ꯎꯝ ꯁꯦ
ꯀꯔꯤ
ꯒꯤꯌꯥꯟ ꯑꯃ ꯇꯥꯗ꯭ꯔꯦꯅꯦ ꯇꯧꯔꯤꯁꯦ
ꯒꯤꯌꯥꯟ ꯑꯕꯨ ꯇꯗ꯭ꯔꯦ
ꯁꯥꯅꯊꯣꯛꯑꯣ ꯍꯅꯨꯡꯋꯥꯥꯏ ꯅꯨꯡꯉꯥꯏꯕ ꯂꯣꯏꯅ ꯄꯠꯁꯤꯜꯂꯛꯑ ꯇꯧꯔꯤꯕ ꯂꯤꯂꯥ ꯃꯌꯥꯝꯁꯦ ꯊꯣꯡꯒꯠꯂꯕ꯭ꯔꯣ ꯆꯥꯛ ꯏꯟꯖꯥꯟ
ꯍꯥꯥ ꯊꯣꯡꯒꯠꯇ꯭ꯔꯤ ꯁꯦꯝꯕꯗ ꯁꯦꯝꯕꯗ ꯃꯉꯝꯁ ꯇꯥꯗ꯭ꯔꯦ
ꯌꯦꯟꯁꯥꯡꯁꯦ ꯁꯦꯝꯕꯗ ꯃꯉꯝ ꯁꯥꯥꯟꯗ꯭ꯔꯦ
ꯏꯆꯠ ꯆꯠꯂꯦꯕ
ꯇꯥꯗ꯭ꯔꯦ ꯏꯕꯦꯝꯃ ꯅꯪ ꯀꯔꯥꯏꯗ ꯂꯩꯒꯔꯕꯅꯣ
ꯌꯥꯝ ꯅꯨꯡꯉꯥꯏꯇꯦ ꯋꯥ ꯌꯥꯝ ꯀꯟꯅ ꯂꯩ ꯀꯥꯈꯣꯏꯁꯦ ꯀꯩꯅꯒꯤꯅꯣ ꯇꯥꯗ꯭ꯔꯤꯕꯕꯣ ꯕ꯭ꯂꯨ ꯇꯨꯠꯁꯨ ꯍꯥꯞꯄ ꯅꯠꯇꯦ
ꯉꯍꯥꯟꯈꯩꯗꯤ ꯇꯥꯕꯅꯦ ꯍꯥꯏꯕ ꯆꯦꯡ ꯆꯦꯡ ꯉꯁꯤꯗꯤ ꯄꯤꯛ
ꯀꯗꯥꯏꯗꯅꯣ ꯑꯃ ꯁꯣꯏꯅꯔꯤꯁꯤꯕꯣ ꯅꯪꯅ ꯉꯥꯡꯏꯁꯦ ꯀꯥ ꯂꯥꯜꯂꯒ ꯂꯣꯏ ꯂꯥꯛꯄ ꯌꯥꯕꯩ ꯈꯣꯟꯖꯦꯜꯅꯤ ꯗꯤꯄꯥꯔꯃꯦꯟ ꯆꯠꯂꯨꯕ꯭ꯔꯣ
ꯆꯠꯂꯨꯏ ꯏꯁ ꯉꯁꯤꯗꯤ ꯑꯁꯦꯡꯕꯩꯁꯨ ꯑꯩꯁꯦ ꯀ꯭ꯂꯥꯁ ꯃꯔꯤ ꯇꯧꯕꯒꯤ ꯃꯃꯥꯡꯒꯤ ꯅꯥꯀꯟꯒꯤꯗ ꯐꯝꯃꯦꯕ ꯑꯗꯨꯒꯤꯅꯦ ꯄꯩꯊꯦꯛꯑꯒ ꯌꯦꯡꯈꯠꯄꯩ ꯑꯣꯖꯥꯗꯨꯗ
ꯌꯥꯔꯕ
ꯉꯛꯁꯝ ꯃꯔꯤꯒꯥꯁꯦ ꯅꯥꯕꯗꯅ ꯍꯦꯛꯇ ꯇꯤꯡꯉꯦꯔꯒꯅꯦ ꯑꯗꯨꯝ ꯄꯨꯡ ꯄꯨꯡ ꯃꯔꯤ
ꯐꯝꯕꯗꯨꯒꯤ